ꯍꯧꯖꯤꯛ ꯂꯣꯁ ꯍꯥꯎꯕꯤ ꯌꯥꯗꯦ ꯍꯥꯍꯥ ꯑꯦ ꯑꯦ ꯍꯥꯍꯥ
ꯑꯍꯝ ꯆꯥꯗꯦ ꯆꯥꯗꯦ
ꯎꯝ
ꯑꯍꯝ ꯑꯥ ꯑꯗꯣ ꯑꯩꯅ ꯏꯀꯥꯏꯕ ꯃꯤ ꯑꯇꯣꯞꯄ ꯈꯪꯅꯗꯕꯁꯤꯡ ꯑꯗꯣ ꯏꯀꯥꯢꯕ
ꯑꯩ ꯋꯦꯗꯔꯁꯦ ꯑꯃꯨꯛ ꯃꯝꯕ ꯍꯧꯈ꯭ꯔꯦꯀꯣ
ꯎꯝ
ꯋꯥꯁꯦ ꯉꯥꯡꯃꯟꯗꯅ ꯀꯥꯡꯒꯦ ꯇꯧꯋꯦ ꯆꯤꯝꯕꯥꯥꯟꯁꯦ ꯂꯣꯏ ꯀꯪꯈ꯭ꯔꯦ ꯢꯍꯤꯍꯤꯍꯤ
ꯀꯌꯥ ꯁꯨꯔꯦ ꯉꯥꯁꯤꯒꯤ
ꯈꯪꯗꯦ ꯃꯔꯤꯔ ꯃꯉꯥꯔꯥ ꯄꯥꯏꯈꯠꯄꯣꯢ ꯁꯨꯨꯔꯝꯅꯤ ꯆꯤꯟꯕꯥꯟꯁꯦ ꯀꯪꯕꯅꯥ ꯂꯣꯏꯔꯦ ꯍꯨ ꯍꯨ
ꯌꯥꯝꯗꯦꯅ
ꯌꯥꯝꯗꯦ ꯑꯩꯈꯣꯏꯗꯤ ꯇꯧꯕ ꯌꯥꯗꯕꯅꯤꯅ ꯑꯗꯨꯝ ꯃꯤꯒꯤ ꯄꯥꯏꯕ ꯌꯥ
ꯎꯝ ꯑꯗꯣ ꯅꯣꯏ ꯑꯗꯨꯝ ꯌꯨꯝꯗ ꯂꯩꯗꯣꯏꯔꯥ
ꯌꯨꯝꯗ ꯂꯩꯁꯦ ꯍꯥꯏꯌꯦ ꯕꯣꯟꯁꯨ ꯉꯁꯤ ꯍꯣꯂꯤꯗꯦ ꯂꯧꯕ ꯕꯣꯟꯅ ꯀꯪꯂꯥꯗ ꯆꯠꯁꯦ ꯑꯁ ꯀ꯭ꯔꯤꯝ ꯂꯧꯕꯤꯒꯦ ꯍꯥꯏ ꯑꯗꯣ ꯀꯣꯟꯅ ꯏꯕꯥꯅꯤꯗꯤ ꯁꯦꯀꯥꯜ ꯇꯣꯡꯕ ꯍꯩꯇꯕꯅꯤꯅ ꯊꯧꯕ ꯍꯩꯇꯕꯅꯤꯅ ꯆꯠꯅꯤꯡꯗꯦ ꯍꯣꯏ ꯆꯦꯀꯥꯜ ꯐꯥꯑꯣꯕ ꯍꯩꯔꯗꯤ ꯆꯦꯀꯥꯜ ꯊꯧꯕ ꯍꯩꯔꯗꯤ ꯑꯗꯨꯝ ꯃꯤ ꯑꯃ ꯑꯃ ꯆꯦꯀꯜ ꯑꯃ ꯑꯃ ꯄꯥꯏꯔꯒ ꯑꯗꯨꯝ ꯊꯧꯔꯒ ꯀꯣꯏꯕ ꯆꯠꯄ ꯌꯥ ꯑꯣꯢ ꯌꯥꯕꯅꯦ ꯑꯗꯣ ꯢꯕꯥꯅꯤꯗꯤ ꯊꯧꯕ ꯍꯩꯇꯕꯅꯤꯅ ꯎꯄꯥꯏ ꯂꯩꯇꯦꯕ
ꯑꯣꯇꯣꯞ ꯎꯝ ꯕꯥꯔ ꯀꯤ ꯂꯩꯔꯗꯤ ꯍꯥꯔꯦꯗ ꯕꯔꯥ ꯐꯤꯐ ꯑꯥ ꯅꯕꯥꯅꯤ ꯌꯥ
ꯄꯥꯠ ꯑꯝꯇ ꯂꯥꯎꯇꯨ ꯅꯪꯗꯤ ꯊꯧꯕ ꯍꯩꯕ꯭ꯔꯣ
ꯑꯦ ꯑꯩꯁꯦ ꯑꯦꯛꯁꯄꯥꯔꯠꯅꯦꯅ ꯈꯪꯗ꯭ꯔꯣ ꯑꯩꯗꯤ ꯀ꯭ꯂꯥꯁ ꯐꯣꯔꯗꯒꯤ ꯈꯪꯒ꯭ꯔꯦ
ꯑꯁ ꯑꯩ ꯑꯉꯛ ꯑꯍꯦ ꯅꯪ ꯁꯥꯏꯀꯜ ꯊꯧꯕ ꯍꯩꯕꯒꯤ
ꯑꯗꯨꯒ ꯑꯩ ꯍꯣꯁ ꯆꯦꯜ ꯆꯪꯈ꯭ꯔꯗꯤ ꯀꯦꯔꯣꯝꯒ ꯕꯦꯠꯃꯦꯟꯇꯟ ꯑꯃꯨꯛ ꯍꯧꯈ꯭ꯔꯅꯤ
ꯎꯝ ꯕꯦꯗꯃꯤꯟꯇꯟꯁꯨ ꯁꯥꯟꯅꯕ ꯅꯨꯡꯉꯥ ꯑꯩꯗꯤ ꯑꯍꯦ ꯍꯟꯗꯛꯁꯦ ꯕꯣꯂꯤꯕꯣꯜꯁꯦ ꯌꯥꯝ ꯁꯅꯥꯅꯤꯡꯉꯦ ꯕꯣꯂꯤꯕꯣꯜ ꯁꯅꯥꯕꯁꯨ ꯐꯪ ꯗꯦꯕꯣꯜꯁꯨ ꯂꯩꯇꯦ ꯁꯅꯥꯕ ꯃꯇꯝꯁꯨ ꯂꯩ ꯅꯨꯡꯉꯥꯏꯗꯤ ꯅꯨꯡꯉꯥꯏꯒꯅꯤ ꯍꯩꯇ
ꯋꯥꯡꯕ ꯃꯤꯗꯤ
ꯍꯩꯇꯥꯕꯗꯣ ꯢꯕꯦꯝꯃꯥꯎ ꯀꯣꯂꯦꯖꯒꯨꯝꯕ ꯀꯥꯗꯦ
ꯑꯗꯣ ꯑꯩꯗꯤ ꯁ꯭ꯋꯤꯃꯤꯡ ꯁ꯭ꯋꯤꯃꯤꯡ ꯀ꯭ꯂꯥꯁ ꯆꯠꯅꯤꯡꯉꯦ ꯁ꯭ꯋꯤꯃꯤꯡ ꯀ꯭ꯂꯥꯁ
ꯆꯠꯂꯣ ꯑꯁꯤ ꯀꯩꯅꯣꯗ ꯗꯤ ꯑꯦꯝꯗ ꯑꯦꯠꯃꯤꯁꯟ ꯇꯧꯔꯒ ꯆꯠꯂꯣ
ꯃꯇꯝ ꯂꯩꯇꯦ ꯑꯩꯈꯣꯏ ꯑꯩ ꯁꯤꯗ ꯊꯕꯛ ꯇꯧꯕꯅꯤꯅ
ꯀꯦ ꯇꯧꯅꯔꯣ
ꯑꯗꯨꯅꯦ ꯅꯦꯛꯁ ꯏꯌꯥꯔꯗꯤ ꯑꯩ ꯆꯠꯈ꯭ꯔꯅꯤꯕ ꯑꯗꯨ ꯃꯇꯝꯗꯨꯗ ꯌꯦꯡꯒꯦ ꯑꯥꯎꯠꯁꯥꯏꯗꯇ
ꯍꯣꯏ ꯑꯁ ꯀꯥꯟꯅꯗꯦꯗ ꯁ꯭ꯋꯤꯃꯤꯡ ꯇꯧꯔꯒ
ꯑꯗꯨꯕꯨ ꯐꯩꯗꯤ ꯐꯩꯩꯅ ꯍꯥꯏꯗꯤ ꯅꯣꯡꯐꯗꯣꯛ ꯑꯥ ꯏꯔꯣꯏꯕ ꯆꯠꯁꯦ ꯍꯥꯏꯔ
ꯑꯦ ꯑꯦ ꯑꯗꯨꯨꯝꯕꯗꯤ ꯋꯥꯇꯔꯒꯤ ꯇ꯭ꯌꯨꯞ ꯂꯩ ꯑꯣꯏꯗꯤ ꯏꯔꯨꯕ ꯍꯩꯇꯦ
ꯍꯥ ꯑꯩꯗꯤ ꯋꯥꯇꯔ ꯄꯥꯔꯛꯀꯨꯝꯕꯗꯁꯨ ꯆꯠꯅꯤꯡꯕꯅꯦ ꯍꯟꯗꯛ ꯊꯣꯛꯂꯛꯄꯁꯦ ꯄꯩꯁꯥ ꯂꯩꯃꯟꯗꯕꯒꯤ
ꯆꯠꯅꯤꯡꯉ ꯑꯩ ꯂꯥꯁ ꯌꯔꯁꯨ ꯆꯠꯇꯦ ꯑꯩ ꯋꯥꯇꯔ ꯄꯥꯔꯛ ꯀꯔꯤꯁꯨ ꯆꯠꯇ꯭ꯔꯤꯌꯦ
ꯑꯩ ꯑꯩꯁꯨ ꯆꯠꯇ꯭ꯔꯤꯌꯦ ꯑꯗꯨ ꯅꯪ ꯍꯤꯌꯥꯡꯊꯥꯡꯗꯤ ꯆꯠ ꯑ ꯂꯣꯝꯗꯗꯤ ꯆꯠꯈ꯭ꯔꯦꯅ ꯑ ꯋꯥꯇꯔ ꯄꯥꯔꯛ ꯊꯣꯏꯊꯣꯏ ꯄꯥꯔꯛ ꯑꯗꯨꯗꯤ ꯆꯠꯈ꯭ꯔꯦꯅ
ꯑꯩ ꯋꯥꯇꯔ ꯄꯥꯛ ꯀ꯭ꯔꯤꯁꯨ ꯆꯠꯇꯦ ꯏꯕꯦꯝꯃ ꯑꯝꯄꯥꯎ ꯆꯠꯇ꯭ꯔꯤ
ꯕꯣꯠꯀꯨꯝꯕ ꯕꯨꯠ ꯍꯥꯎꯁꯀꯨꯝꯕ ꯂꯩꯕꯗꯣ
ꯆꯠꯅꯤꯡꯉꯦ ꯍꯥꯏꯅ ꯄ꯭ꯂꯥꯟ ꯇꯧꯔꯒ
ꯊ꯭ꯔꯤ ꯊ꯭ꯔꯤ ꯍꯟꯗ꯭ꯔꯦꯠ ꯑꯩꯈꯣꯏ ꯑꯩꯈꯣꯏꯅꯤꯅ ꯄ꯭ꯂꯥꯟ ꯇꯧ ꯇꯧ ꯇꯧꯔꯒ ꯑꯗꯨꯕꯨ ꯗꯨꯔꯥꯟ ꯀꯞ ꯗꯨꯔꯥꯟ ꯀꯞꯇꯗꯤ ꯅꯪ ꯆꯠꯀꯅꯤꯅ ꯁꯣꯏꯗꯕꯤ
ꯆꯠꯀꯅꯤ ꯁꯣꯏꯗꯕꯤꯅꯦ ꯑꯗꯨꯕꯨꯗꯤ ꯑ ꯍꯣꯏ ꯌꯥꯎꯒꯅꯤ ꯑꯆꯨ ꯈꯪꯗꯦ ꯃꯣꯏ ꯀꯃꯥꯏ ꯇꯧꯒꯦꯔ ꯐꯖꯟꯅ ꯁꯤꯔꯗꯤ ꯂꯣꯏꯔꯦ ꯄꯥꯈꯠ ꯄꯥꯈꯠꯂꯦ
ꯎꯝ ꯑꯗꯨꯅꯤ ꯑꯗꯨꯕꯨ ꯁꯥꯗꯤ ꯁꯥꯟꯅꯈ꯭ꯔꯅꯤ ꯀꯟꯐꯥꯔꯝ ꯑꯣꯏꯕ ꯃꯥꯜꯂꯦ ꯃꯣꯏꯗꯣ
ꯍꯣꯏ ꯀꯟꯐꯥꯔꯝ ꯑꯣꯏꯔꯦ ꯑꯗꯨ ꯃꯤ ꯈꯔ ꯑꯅꯧꯕꯁꯨ ꯁꯥꯏꯟ ꯏꯟ ꯇꯧꯕ ꯃꯥꯜꯂꯦ
ꯎꯝ ꯑꯗꯣ ꯍꯩꯗꯤ ꯍꯩꯕ꯭ꯔ ꯃꯣꯏꯁꯦ
ꯈꯪꯗꯦ ꯅꯍꯥꯟ ꯑꯁꯤ ꯑꯥꯏꯂꯤꯛ ꯁꯥꯟꯅꯕꯗꯗꯤ
ꯈꯪꯗꯦꯗ ꯃꯣꯏ ꯅꯨꯃꯤꯠ ꯅꯨꯃꯤꯠꯀꯤ ꯗꯥꯎꯗꯣ ꯑꯗꯨ ꯑꯗꯨꯗ ꯆꯠꯄ ꯃꯥꯜꯂꯦ ꯁꯅꯥ ꯑ ꯈꯪꯗꯦꯗ ꯁꯤ ꯑꯥꯏꯂꯤꯛꯀꯨꯝꯕ ꯁꯥꯟꯅꯕꯗꯗꯤ ꯑꯁ ꯌꯥꯝꯅꯁꯨ ꯍꯥꯏꯇꯕ ꯑ ꯈꯪꯗꯦ ꯗꯨꯨꯔꯥꯟ ꯀꯥꯞꯇꯗꯤ ꯌꯦꯡꯉꯁꯦ ꯍꯣꯏ ꯍꯣꯏ ꯑꯩꯈꯣꯏ ꯃꯨꯗꯤ ꯍꯦꯅ ꯃꯣꯏ ꯍꯩꯌꯦ ꯍꯩꯕꯒꯤ ꯃꯣꯏ ꯀꯥꯕꯅꯤꯅ ꯍꯥꯢꯕ ꯗꯤ ꯍꯩꯌꯦ ꯍꯣꯏ ꯌꯦꯡꯕꯨꯗꯤ ꯅꯨꯡꯉꯥꯏꯔꯦ ꯕꯣꯜ ꯁꯤꯅꯕꯗꯣꯀꯣ
ꯑꯥ
ꯑꯗꯣ ꯕꯣꯜ ꯌꯦꯡꯕ꯭ꯔ ꯅꯪ
ꯍꯥꯥ
ꯍꯟꯗꯛ ꯕꯣꯜ ꯌꯦꯡꯕ꯭ꯔꯥ
ꯍꯣꯏ ꯌꯦꯡꯉꯦ ꯔꯣꯅꯥ ꯔꯣꯅꯥꯜꯗꯣꯒꯤꯗꯣ ꯌꯦꯡꯉꯦ ꯑꯗꯨꯒ ꯃꯦꯁꯤꯒꯤꯗꯣ ꯍꯥꯞ ꯐꯥꯎ ꯌꯦꯡꯉꯦ
ꯅꯪꯁꯨ ꯔꯣꯅꯥꯜꯗꯣꯅꯤ ꯀꯣ
ꯑꯅꯤꯃꯛꯅꯦ ꯑꯗꯨꯕꯨ ꯔꯣꯅꯥꯜꯗꯣ ꯕꯨꯗꯤ ꯍꯦꯟꯅ ꯁꯞꯄꯣꯔꯠ ꯇꯧꯋꯦꯕ ꯔꯣꯅꯥꯜꯗꯣꯒꯤ ꯃꯇꯨꯡ ꯃꯦꯁꯤꯗ ꯃꯦꯁꯤꯗ ꯇꯧꯋꯦ ꯑꯗꯨ ꯃꯦꯁꯤ ꯑꯣꯏꯔꯗꯤ ꯑꯥ ꯅꯦꯃꯥꯔꯗꯣ
ꯑꯥ ꯍꯣꯏ ꯅꯪꯗꯤ ꯀ꯭ꯔꯤꯔ ꯑꯗꯣ ꯂꯣꯏꯅꯃꯛꯄꯨ ꯇꯧꯈ꯭ꯔꯦꯅꯦ
ꯑꯗꯨꯗꯤ ꯂꯣꯏꯅꯃꯛ ꯇꯧꯕꯅꯤꯅ ꯑꯗꯨꯕꯨ ꯔꯣꯅꯥꯜꯗꯣꯕꯨꯗꯤ ꯈꯔ
ꯍꯥꯏ ꯌꯥꯔꯦ ꯏꯕꯦꯝꯃ ꯅꯪ ꯐꯨꯠꯕꯣꯜꯒꯤ ꯐꯦꯟ ꯅꯠꯇ꯭ꯔꯦ
ꯁꯤꯁ ꯂꯣꯏꯅꯃꯛ ꯍꯩꯌꯦꯅ ꯂꯣꯏꯅꯃꯛ ꯍꯩꯌꯦꯅ
ꯑꯗꯨ ꯑꯣꯏꯔꯁꯨ
ꯑꯗꯨꯕꯨ ꯔꯣꯅꯥꯜꯗꯣꯕꯨꯗꯤ ꯌꯥꯝ ꯄꯥꯝꯃꯦ
ꯄꯥꯝꯗꯦ ꯃꯥꯒꯤ ꯑꯦꯇꯤꯆ꯭ꯌꯨꯠꯇꯣ ꯌꯦꯡꯉꯣ ꯃꯥꯒꯤ ꯑꯦꯇꯤꯆꯨꯠ ꯒꯣꯜ ꯆꯜꯂꯗꯤ ꯎ ꯑꯍ ꯇꯧꯕꯗꯣ ꯍꯩꯅꯗꯦ ꯁꯨ ꯀꯥꯝꯕꯩ ꯕꯤꯗꯣ ꯑꯃ ꯂꯥꯏꯀ ꯔꯣꯝꯒꯤ ꯁ꯭ꯨꯋꯏ ꯍꯥꯏꯕꯗ ꯈꯪꯕ꯭ꯔ
ꯅꯠꯇꯦ ꯑꯗꯨ ꯅꯠꯇꯦ ꯃꯤꯝꯁ ꯃꯤꯝꯁ ꯔꯤꯜꯁ ꯑꯃꯗ ꯔꯣꯅꯥꯜꯗꯣ ꯃꯦꯁꯤ ꯁꯤꯒꯤ ꯐꯦꯟꯁ ꯃꯤ ꯎꯅꯕ ꯃꯇꯝꯗ ꯁꯨ ꯍꯥꯏ
ꯑꯗꯣ ꯑꯗꯨꯒ ꯃꯦꯁꯤꯒꯤ ꯐꯦꯟ ꯑꯃꯕꯨ ꯔꯣꯅꯥꯜꯗꯣꯁꯦ ꯀꯔꯤꯔ ꯃꯠꯀꯤ ꯃꯅꯨꯡꯗ ꯆꯠꯍꯟꯕꯗꯨ ꯎꯕ꯭ꯔꯥ ꯗ ꯎꯋꯦ ꯑꯩ
ꯅꯠꯇꯦꯅꯦ ꯃꯦꯁꯤ ꯒꯤꯁꯨ ꯂꯩꯌꯦꯅꯦ ꯃꯤ ꯑꯃꯒꯤ ꯈꯣꯡꯗ ꯅꯦꯠꯄꯗꯣ ꯍꯟꯗꯛꯀꯤꯗꯣ
ꯍꯣꯏ ꯍꯣꯏ
ꯎꯝ
ꯃꯥꯒꯤ ꯐꯩꯕꯣꯛꯇꯅꯦꯕ ꯃꯥ ꯏꯁꯇꯨꯠꯅ ꯅꯤꯕꯗꯣ ꯑꯗꯨ ꯀꯦꯃꯦꯔꯥꯗ ꯐꯖꯅ ꯎꯍꯜꯂꯦꯕ ꯑꯗꯨ ꯐꯣꯜ ꯄꯤꯗꯦꯕ ꯑꯗꯨ ꯑꯗꯨꯃꯛꯇꯤ
ꯍꯣꯏ ꯅꯨꯡꯉꯥꯏ ꯅꯨꯡꯉꯥꯏꯇꯦ ꯍꯥꯏꯗꯤ ꯃꯥꯁꯨ ꯍꯩꯕ ꯑꯃꯅꯤꯅ ꯑꯗꯨꯒꯨꯝꯕ ꯇꯧꯕꯗꯨꯗꯤ ꯅꯨꯡꯉꯥꯏꯇꯦꯕ ꯀꯝ
ꯑꯗꯨꯕꯨꯗꯤ ꯑꯁ ꯐꯖꯅꯗꯤ ꯎꯈ꯭ꯔꯦꯍꯦ ꯔꯤꯄꯤꯠ ꯔꯤꯄꯤꯠ ꯏꯁꯀ꯭ꯔꯤꯟꯗ ꯊꯣꯛꯍꯟꯕꯅꯦꯕ ꯑꯗꯨ ꯐꯥꯎ ꯔꯦꯐ꯭ꯔꯤꯅ ꯑꯣ ꯄꯤꯗꯦꯕ ꯑꯗꯨꯕꯨꯗꯤ
ꯑꯗꯣ ꯉꯁꯤ ꯁꯥꯟꯅꯒꯗꯕꯁꯦ ꯉꯁꯤ ꯁꯥꯟꯅꯒꯗꯕꯁꯦ ꯀꯅꯥ ꯀꯅꯥ ꯅꯨꯄꯥ ꯑꯃꯗ ꯁꯥꯟꯅꯒꯅꯤ ꯍꯣꯂꯦꯟ ꯍꯥꯏꯕ꯭ꯔꯥ ꯍꯥꯂꯦꯟ ꯍꯥꯏꯕ꯭ꯔꯥ
ꯇꯔꯤꯁꯨꯅꯦ
ꯨꯖꯤꯁꯨ ꯃꯕꯥꯅꯤ ꯖꯤꯁꯨ ꯃꯕꯥꯅꯤ ꯗꯥꯥꯟꯁ
ꯏꯟꯇꯔꯚꯤꯌꯨ ꯇꯧꯕꯗꯀꯣ ꯅꯦ ꯍꯥꯏꯕꯗꯣ ꯃꯥ ꯈꯣꯠꯇ ꯂꯩ ꯄꯥꯏꯔꯒ ꯑꯗꯨꯝ
ꯑꯥ ꯑꯗꯨꯗꯒꯤ ꯃꯥꯕꯨꯁꯨ ꯃꯤ ꯎꯝ ꯃꯥꯁꯨ ꯄꯣꯄꯨꯂꯔ ꯑꯣꯏꯕꯅꯤꯗ ꯑꯗꯣ ꯃꯣꯏ ꯀꯂꯥꯕꯣꯔꯦꯁꯟ ꯇꯧꯕꯁꯦꯀꯣ ꯃꯤ ꯑꯃꯒꯤ ꯐꯦꯟꯁꯤ ꯁꯨꯒꯤ ꯐꯦꯟꯁꯨ ꯃꯥꯕꯨ ꯈꯪꯈ꯭ꯔꯦꯅ ꯃꯥꯒꯤ ꯐꯦꯟꯅꯁꯨ ꯖꯤꯁꯨꯕꯨ ꯈꯪꯈ꯭ꯔꯦ
ꯏꯔꯥ ꯑꯗꯣ ꯑꯗꯨ ꯍꯂꯦꯟꯗꯨꯅ ꯑꯗꯨꯝ ꯀꯩꯅꯣꯁꯤꯅ ꯋꯥꯡ ꯆꯥꯎꯋꯦꯕ ꯃꯥꯁꯛꯄꯨꯗꯤ ꯊꯤꯌꯦ ꯑꯗꯨ ꯑꯣꯏꯔꯁꯨ ꯃꯉꯣꯟꯗ ꯑꯗꯨꯝ ꯑꯗꯨꯝ ꯌꯦꯡꯕꯗ ꯑꯦꯇ꯭ꯔꯦꯛꯇꯤꯞ ꯑꯣꯏꯕꯒꯤ
ꯍꯣ ꯍꯣꯢ ꯃꯤ ꯐꯕ ꯃꯥꯂꯦ ꯃꯁꯛꯇꯣ
ꯐꯅꯤꯗꯤ ꯑꯣꯏ ꯌꯦꯡꯕ ꯌꯦꯡꯕꯗ ꯁꯤꯔꯦꯁ ꯁꯨꯡꯑꯣꯏ ꯑꯣꯏꯗꯕꯀꯣ ꯑꯗꯨꯒꯤ ꯂꯩꯔꯤꯕ ꯕꯥꯄꯦꯒ ꯃꯥꯕꯅꯤꯖ ꯁꯥꯟꯅꯒꯗꯕꯗꯣ
ꯑꯗꯨꯒ ꯑꯁꯦꯡꯕ ꯕꯥꯄꯤꯁꯨ ꯕꯄꯦꯁꯦ ꯏꯁꯄꯦꯟ ꯔꯥ
ꯐ꯭ꯔꯥꯟꯁꯅꯦ ꯕꯦꯕꯤ ꯐ꯭ꯔꯥꯟꯁꯅꯦ ꯍꯂꯦꯟꯅ ꯂꯧꯋꯦ
ꯑꯗꯨꯒ ꯗꯤꯕꯂꯥ ꯍꯥꯏꯕ꯭ꯔꯥ ꯑꯔꯖꯦꯟꯇꯤꯅꯥ ꯀꯤꯗꯣ ꯑꯇꯨ ꯅꯨꯄꯥꯗꯣ ꯌꯥꯝ ꯐꯖꯩꯀꯣ ꯃꯁꯛꯇꯣ ꯎꯝ ꯃꯥꯁꯦ ꯅꯦꯃꯥꯔ ꯑꯦ ꯃꯦꯁꯤ ꯁꯥꯟꯅꯕꯒꯤꯀꯣ ꯃꯥ ꯁꯥꯅꯗ꯭ꯔꯦ ꯍꯥꯏꯌꯦ ꯃꯣꯏ ꯃꯣꯏꯒꯤ ꯄꯣꯖꯤꯁꯟ ꯄꯣꯖꯤꯁꯟ ꯂꯩꯕ ꯃꯥꯜꯂꯦ ꯃꯦꯁꯤ ꯁꯥꯟꯅꯗ꯭ꯔꯗꯤ ꯃꯥ ꯁꯥꯟꯅꯕꯀꯣ ꯎꯝ
ꯃꯥꯟꯅꯕ꯭ꯔꯥ
ꯎꯝ ꯎꯝ
ꯑꯣ ꯑꯗꯨꯒꯤꯅꯦ ꯀ꯭ꯂꯕ ꯀ꯭ꯂꯕ ꯇꯣꯉꯥꯟꯅ ꯁꯟꯅꯔꯁꯨꯀꯣ ꯑꯗꯨꯝ ꯀꯣꯟꯇ꯭ꯔꯦꯛ ꯅꯔꯥꯗꯤꯗꯨꯝ ꯂꯩꯗꯅꯥ
ꯃꯁꯛ ꯈꯨꯐꯖꯗꯨꯗꯤ ꯑꯗꯨ ꯅꯨꯄꯗꯨꯗꯤꯀꯣ ꯑꯁ ꯎ ꯌꯥꯝ ꯐꯖꯩꯌꯦ ꯆꯥꯛꯑꯦ ꯆꯥꯛꯑꯦ ꯆꯥꯛꯇꯕ ꯉꯝꯗꯦ
ꯃꯃꯤꯠꯇꯨ ꯌꯦꯡꯉꯣ ꯔꯁꯤ ꯌꯥꯝ ꯂꯩꯕꯅꯦ ꯃꯥꯗꯣ ꯎꯝ ꯎꯝ ꯅꯨꯄꯥꯥ ꯌꯥꯝ ꯊꯣꯛꯑꯦ
ꯎꯝ
ꯀꯆꯤꯡ ꯒꯤꯔꯅ ꯇꯣꯔꯤ ꯒꯠꯇꯪꯗ
ꯃꯤ ꯋꯥꯡ ꯆꯥꯎꯋꯦ ꯑꯗꯨꯝ ꯄꯔ ꯏꯁ
ꯍꯣꯏ ꯑꯝ ꯆꯥꯎꯋꯦ ꯌꯦꯡ ꯁꯦ ꯑꯗꯨ ꯅꯨꯃꯤꯠꯇꯣ ꯀꯔꯤ ꯂꯥꯛꯂ ꯅꯍꯥꯟ ꯕ꯭ꯔꯖꯤ ꯁꯅꯥꯅꯕꯗꯤ ꯄꯨꯡ ꯑꯍꯨꯝ ꯑꯗꯨꯋꯥꯏꯗ ꯁꯥꯟꯅꯕꯒꯤ ꯂꯣꯏꯔꯦ
ꯌꯦꯡꯗꯦ ꯍꯥꯏ ꯑꯗꯨꯒꯨꯝꯕ ꯑꯩꯗꯤ ꯔꯣꯅꯥꯜꯗꯣꯒ ꯃꯦꯁꯤ ꯈꯠꯇꯅꯦ ꯌꯦꯡꯕ
ꯑꯩꯗꯤ ꯕ꯭ꯔꯥꯖꯤꯜꯒ ꯑꯗꯨꯝ ꯑꯗꯨꯝ ꯌꯦꯡꯉꯤꯗ ꯑꯥꯔꯖꯦꯟꯇꯤꯅꯥꯁꯨꯂꯥꯛꯔꯁꯨ ꯌꯦꯡꯉꯦ
ꯕ꯭ꯔꯖꯤꯜ ꯒꯣꯜ ꯑꯃ ꯆꯪꯕ ꯐꯥꯎꯗꯤ ꯌꯦꯡꯉꯝꯃ ꯆꯣꯕ ꯉꯝꯒꯅꯤ ꯍꯥꯏꯕꯒꯤ ꯑꯗꯨꯝ ꯇꯣꯛꯈ꯭ꯔꯦ ꯑꯗꯨꯒꯤ ꯒꯣꯜ ꯑꯅꯤ ꯕꯤꯅꯤ ꯖꯨꯅꯤꯌꯔꯁꯨ ꯌꯥꯝ ꯐꯥꯏꯌꯦ ꯑꯁ ꯄꯥꯁ
ꯕꯤꯅꯤ ꯖꯨꯅꯤꯌꯔꯗꯣ ꯃꯆꯤꯟ ꯀꯟꯕ ꯅꯨꯄꯥꯗꯣ ꯕ꯭ꯔꯖꯤꯜ ꯅꯪ ꯌꯦꯡꯗ꯭ꯔꯗꯤ ꯈꯪꯉꯔꯣꯏ
ꯎꯝ
ꯗꯤꯁꯦꯝꯕꯥꯔꯗ ꯅꯨꯡꯉꯥꯏꯕꯅꯦ ꯇꯧꯋꯥꯡꯗꯦ
ꯎꯝ
ꯅꯨꯡꯉꯥꯏꯕꯅꯦ ꯗꯤꯁꯦꯝꯕꯔꯗ ꯎꯟ ꯇꯥꯕ ꯃꯇꯝꯗꯒꯤ ꯑꯩꯈꯣꯏꯁꯨ ꯅꯨꯄꯤꯅꯦ ꯑꯗꯨꯕꯨ ꯀꯣꯏꯕꯒꯤ ꯃꯦꯃꯣꯔꯤ ꯑꯝꯐꯧ ꯂꯩꯇꯦꯍꯦ ꯆꯥꯕꯒꯤ ꯃꯦꯃꯣꯔꯤ ꯉꯥꯛꯇ ꯑꯍꯨꯝ ꯅꯦꯛꯁ ꯌꯥꯔ ꯃꯄꯥꯟ ꯆꯜꯂꯒ ꯄꯩꯁꯥ ꯇꯥꯜꯂꯗꯤ ꯃꯔꯨꯞꯁꯤ ꯅꯥꯔ
ꯌꯥꯏ ꯌꯥꯏ ꯑꯁꯦꯡꯕ ꯍꯤꯡꯂꯤꯉꯩꯗ
ꯑꯗꯣ ꯐꯔꯦꯀꯣ ꯑꯥ ꯑꯥ ꯑꯥ